ꯍꯜꯂꯣ ꯇꯥꯏꯌꯦ
ꯎꯝ ꯆꯥꯛ ꯆꯥꯔꯕ ꯀꯃꯥꯏꯅ ꯇꯧꯔꯒꯦ
ꯆꯥꯛ ꯆꯥꯔꯦ ꯆꯥꯛ ꯇꯣꯛꯄ ꯀꯨꯏꯗ꯭ꯔꯤ ꯈꯥꯃꯦꯟ ꯑꯁꯤꯟꯕ ꯆꯥꯔꯦ ꯀꯥꯡꯉꯧꯒ ꯆꯥꯔꯦ ꯑꯗꯒꯤ ꯆꯨꯖꯥꯛ ꯉꯧꯕ ꯑꯗꯨꯃꯒ ꯆꯥꯔꯦ ꯅꯣꯏꯗꯤ ꯆꯥꯔꯕ ꯀꯃꯥꯏꯅ ꯇꯧꯔꯒꯦ
ꯑꯩꯁꯨ ꯆꯥꯇꯣꯛ ꯇ ꯉꯥꯏꯔꯤ ꯍꯧꯖꯤꯛꯇ ꯆꯥꯛꯇꯣ ꯊꯦꯡꯉꯦ ꯆꯦꯛ ꯅꯨꯡ ꯍꯣꯟꯖꯟ ꯈꯣꯠꯆꯟꯅ ꯇꯧꯔꯨꯕ ꯑꯗꯨꯒꯤ ꯊꯕꯛꯇꯨ ꯂꯣꯏꯕꯗꯣ ꯊꯦꯡꯉꯕ ꯑꯗꯨꯏ ꯍꯧꯖꯤꯛꯇ ꯆꯥꯕ ꯇꯣꯛꯇ ꯉꯥꯏꯔꯤ ꯊꯔꯣꯏ ꯊꯣꯡꯉꯦ ꯉꯥꯁꯥꯏ ꯅꯨꯡꯗꯤꯟ ꯀꯛꯊꯠꯂꯒ ꯐꯅ ꯀꯨꯏꯅ ꯇꯤꯡꯉꯦ ꯊꯝꯃꯦ ꯉꯔꯥꯡꯗꯒꯤꯕꯨ ꯇꯤꯡꯉꯦ ꯊꯝꯃꯕꯅꯤꯗ ꯑꯗꯨꯒ ꯃꯁꯥꯁꯨ ꯌꯥꯝ ꯅꯥꯜꯂꯦ ꯊꯔꯣꯏꯗꯣ ꯇꯨꯔꯦꯟꯒꯤ ꯊꯔꯣꯏ ꯑꯣꯏꯕꯩꯗ ꯀꯩꯅꯣ ꯈꯪꯗꯦꯕ ꯑꯗꯒꯤ ꯆꯥꯡꯁꯨ ꯃꯥꯟꯅꯔꯒ ꯑꯩꯈꯣꯏꯒꯤ ꯌꯥꯝꯁꯨ ꯆꯥꯎꯗꯕꯤ ꯌꯥꯝꯁꯨ ꯄꯤꯛꯇꯕꯤ ꯃꯌꯥꯏ ꯑꯣꯏꯔꯞ ꯇꯧꯕꯗꯨꯣ ꯑꯣꯏ ꯑꯗꯨ ꯍꯦꯟꯅ ꯍꯥꯎꯒꯗꯕꯗ ꯃꯨꯛ ꯊ꯭ꯔꯨꯕꯤꯗꯣ ꯑꯇꯦꯛꯄ ꯑꯝꯇ ꯂꯩꯔꯝꯗ꯭ꯔꯦ ꯑꯀꯪꯕ ꯍꯥꯟꯅꯩ ꯑꯔꯩꯕꯗ ꯑꯗꯨꯝ ꯊꯥꯛꯆꯜꯂꯒ ꯊꯣꯡꯉꯕ ꯂꯩꯕ ꯊꯣꯛꯄꯁꯦ ꯐꯔꯛ ꯇꯥꯔꯕ ꯑꯗꯨꯏ ꯑꯗꯨꯃꯥꯏꯅ ꯇꯧꯔꯒ ꯆꯥꯁꯤꯟꯈ꯭ꯔꯦ ꯅꯪꯗꯤ ꯉꯁꯥꯏ ꯎꯝ ꯍꯥꯎꯕꯗꯤ ꯌꯥꯝ ꯍꯥꯎꯋꯦ ꯑꯩꯈꯣꯏꯒꯤ ꯑꯀꯪꯕ ꯍꯥꯞꯄꯒꯁꯨ ꯑꯗꯨꯝ ꯃꯍꯥꯎꯗꯤ ꯊꯣꯛꯑꯦꯕ ꯑꯗꯨꯝ ꯍꯦꯟꯅ ꯍꯥꯎꯒꯗꯧꯕꯅꯤꯗꯅ ꯑꯇꯦꯛꯄ ꯍꯥꯞꯄꯒꯗꯤ
ꯀꯩꯅꯣ ꯉꯁꯥꯏ ꯊꯕꯛ ꯁꯨꯨꯔꯣꯏ ꯍꯥꯏꯔꯒ ꯀꯔꯝ ꯀꯥꯟꯅꯣ ꯁꯨꯔꯤꯅꯣ ꯆꯦꯛꯅꯣ ꯍꯣꯟꯕ ꯈꯣꯠꯄ ꯍꯥꯏꯗꯅ
ꯀꯩꯅꯣ ꯇꯧꯗ꯭ꯔꯕ ꯃꯣꯏ ꯉꯁꯤ ꯊꯕꯛ ꯁꯨꯕ ꯂꯥꯛꯑꯝꯕꯗꯣ ꯃꯣꯏ ꯉꯁꯥꯏꯁꯦ ꯆꯦꯛ ꯍꯣꯟꯕꯗ ꯃꯇꯝꯗꯣ ꯍꯥꯎꯗ ꯃꯣꯏ ꯉꯁꯤ ꯀꯔꯤꯝ ꯁꯨꯔꯝꯗ꯭ꯔꯦꯕ ꯆꯦꯛ ꯀ ꯍꯣꯟꯖꯜꯂꯅꯦꯕ ꯑꯗ ꯃꯣꯏꯗꯁꯨ ꯃꯇꯝꯗꯣ ꯃꯥꯡꯗꯅꯕ ꯍꯥꯏꯅ ꯈꯔ ꯌꯥꯝꯡ ꯍꯣꯟꯖꯟꯕꯤꯔꯁꯦꯅ ꯏꯕꯨꯡꯉꯣꯅꯦ ꯑꯩꯅꯦ ꯑꯗꯒꯤ ꯀꯥꯁꯨꯁꯤꯒꯤ ꯃꯆꯥꯅꯨꯄꯥꯅꯦ ꯑꯩꯈꯣꯏꯍꯨꯝ ꯇꯔꯣ ꯍꯣꯜꯂꯦ ꯑꯗꯨꯝ ꯑꯗꯨꯅꯦ ꯑꯗꯨ ꯊꯦꯡꯉꯕ ꯏꯔꯨꯖꯔ ꯃꯥꯏꯊꯖꯔ ꯇꯧꯕꯗꯁꯨꯝ ꯊꯦꯡꯉꯦꯗꯅ ꯑꯗ ꯍꯧꯖꯤꯛꯇ ꯇꯣꯛꯇ ꯉꯥꯏꯅꯤ ꯆꯥꯛ
ꯊꯣꯡꯕꯩ ꯀꯅꯥ ꯊꯣꯡꯉꯤꯅꯣ ꯅꯪ ꯊꯣꯡꯒꯤꯔꯣ ꯅꯣꯏꯇꯦꯝ ꯊꯣꯡꯒꯦꯔꯣ
ꯑꯇꯩꯃꯅ ꯊꯣꯡꯉꯤ ꯑꯩꯗꯤ ꯀꯩꯝꯇ ꯌꯥꯎꯗ꯭ꯔꯦ ꯉꯁꯤꯗꯤ ꯀꯛꯄꯁꯨ ꯄꯦꯝꯃꯒ ꯑꯃꯨꯛ ꯑꯩꯈꯩ ꯇꯩꯃꯒꯅ ꯀꯛꯈ꯭ꯔꯦ ꯑꯩꯗꯤ ꯁꯨꯉꯥꯡꯝ ꯌꯥꯎꯗ꯭ꯔꯦ ꯉꯁꯤꯗꯤ
ꯃꯤ ꯦꯂꯤ ꯃꯒꯦ ꯃꯈꯈꯂ ꯏ ꯊꯤꯟ ꯀꯃꯥꯏꯅ ꯇꯧꯒꯦꯅ ꯑꯗꯨꯝ ꯆꯥꯕ꯭ꯔꯣ ꯌꯥꯝ ꯌꯥꯝꯒꯦ
ꯌꯥꯝꯃꯤꯗ ꯀꯧꯇꯥꯥꯛ ꯑꯍꯨꯝꯅꯤ ꯑꯗꯨꯝ ꯊꯤꯜꯜꯂꯤ ꯇꯦꯡꯀꯣꯠ ꯑꯃꯃꯝ ꯊꯤꯜꯂꯦ ꯃꯣꯏ ꯃꯅꯤꯡꯒꯤꯁꯨ ꯑꯗꯒꯤ ꯈꯣꯏꯗꯥꯅꯥꯍꯣꯏꯒꯤꯁꯨ ꯊꯤꯜꯂꯦ ꯑꯗꯨꯃꯥꯏꯅ
ꯑꯃꯥꯏ ꯀꯅꯥ
ꯑꯃꯅ ꯀꯩꯅꯣꯒꯤ ꯏꯇꯝꯆꯥꯥꯕ ꯂꯥꯛꯑꯣꯏꯗꯤ
ꯑꯅꯤꯈꯛꯇꯅꯤ ꯀꯩꯅꯣ ꯃꯅꯤꯡꯒꯤꯀꯒꯤꯀ
ꯎꯝ
ꯃꯃꯥꯡꯒꯤꯗꯤ ꯊꯤꯟꯗ꯭ꯔꯕ
ꯑꯃꯥꯡꯅꯤꯊꯟ꯭ꯔꯦ
ꯊꯦꯡꯅꯗ꯭ꯔꯕꯣ
ꯍꯟꯗꯛ ꯀꯨꯏꯔꯦꯗ ꯃꯃꯥꯡꯗꯗꯤ ꯁꯨꯝ ꯌꯨꯝꯗꯣ ꯂꯥꯞꯅ ꯂꯩꯈꯤꯕꯒꯤ ꯁꯨꯝ ꯄꯨꯜꯂꯞ ꯑꯣꯏꯗ꯭ꯔꯦꯗꯅ ꯁꯣꯝ ꯃꯅꯤꯡꯒꯤꯅ ꯄꯨꯂꯞ ꯑꯣꯏꯍꯧꯔꯤꯗꯅ ꯄꯨꯂꯞ ꯑꯣꯏꯗꯕꯗꯨꯗ ꯁꯨꯝ ꯊꯤꯟꯅꯗ꯭ꯔꯦꯗ ꯀꯩꯅꯣꯝ ꯇꯧꯔꯒꯕꯨꯗꯤ ꯄꯨꯂꯞ ꯄꯨꯂꯞꯄꯨꯗꯤ ꯆꯥꯃꯤꯟꯅꯕ ꯑꯗꯨꯁꯨ ꯆꯥꯛ ꯌꯦꯟꯁꯥꯡꯒꯗꯤ ꯂꯥꯟꯅꯕꯗꯤ ꯂꯥꯟꯅꯗ꯭ꯔꯦ ꯆꯥꯛꯈꯨꯝ ꯑꯍꯨꯝꯁꯤꯗꯪ ꯂꯥꯟꯅꯍꯧꯔꯤꯕ ꯌꯨꯝ ꯄꯨꯂꯞ ꯄꯨꯜꯂꯤꯕꯅꯤꯅ
ꯑꯣ ꯐꯔꯦ ꯐꯔꯦ ꯃꯥ ꯃꯝꯖꯤ ꯆꯠꯄꯔꯤꯡ ꯉ ꯆꯗꯧꯕꯁꯦ ꯏꯁ
ꯑꯩꯈꯣꯏ ꯗꯥꯅ ꯆꯠꯄꯤꯔꯦ ꯆꯠꯄꯕꯨꯗꯤ ꯃꯥꯁꯨ ꯍꯜꯂꯛꯄ ꯀꯨꯏꯗ꯭ꯔꯤ ꯃꯥꯁꯨ ꯇꯣꯇꯤꯒꯤ ꯁꯦꯝꯕꯒꯤ ꯇꯧꯕꯗꯣ ꯅꯨꯃꯤꯠ ꯄꯨꯧꯇꯥꯥ ꯇꯥꯔꯒ ꯂꯣꯏꯌꯦꯕ ꯑꯗꯨꯐꯥꯎꯇ ꯂꯣꯏꯗ꯭ꯔꯤꯕꯅꯤ ꯃꯝꯗꯅ ꯍꯦꯟꯖꯜꯂꯛꯄꯗꯨꯗ ꯍꯌꯦꯡ ꯇꯧꯔꯒ ꯁꯦꯝꯕ ꯊꯣꯛꯑꯕ ꯑꯗꯨ ꯅꯪꯗꯤ ꯉꯁꯥꯏ ꯄꯨꯡ ꯀꯌꯥꯗ ꯊꯣꯛꯂꯛ ꯑꯒ ꯀꯝ ꯀꯥꯟ ꯌꯧꯔꯕ
ꯄꯨꯡ ꯇꯔꯨꯛ ꯇꯔꯨꯛ ꯃꯈꯥꯏ ꯑꯗꯨꯃꯥꯏꯅ ꯇꯥꯔꯝꯃꯅꯤ ꯑ ꯗꯩ ꯊꯣꯛꯂꯛꯄꯗꯒꯤ ꯑꯗꯨꯝ ꯏꯃꯥꯟꯅꯕꯤ ꯃꯄꯥꯒ ꯇꯧꯔꯒ ꯂꯥꯛꯑꯦ ꯁꯤ ꯌꯧꯕꯗ ꯀꯩꯅꯣ ꯇꯔꯦꯠ ꯇꯥꯔꯕ ꯇꯔꯦꯠ ꯃꯈꯥꯏ ꯇꯥꯔꯕ ꯈꯪꯗꯦ ꯏꯅꯥꯎꯄꯥ ꯇꯧꯔꯒ ꯃꯣꯏꯁꯦ ꯁꯨꯝ ꯁꯨꯝꯗ ꯆꯪꯉꯛ ꯄꯨꯊꯣꯛꯄ ꯅꯠꯇꯕꯅꯤꯅ ꯑꯩꯈꯣꯏ ꯂꯝꯈꯥꯏꯗ ꯈꯥꯝꯃꯜꯂꯝꯃꯦ ꯑꯗꯒꯤꯗꯤ ꯑꯩꯅ ꯂꯝꯈꯥꯏꯗ ꯏꯅꯥꯎꯄꯥ ꯀꯧꯊꯣꯛ ꯑꯦ ꯑꯗꯨꯒ ꯒꯥꯔꯤ ꯇꯣꯡꯉ ꯂꯥꯛꯑꯦ ꯃꯣꯏꯅ ꯑꯗꯨꯝ ꯆꯠꯈ꯭ꯔꯦꯗꯅ
ꯃꯣꯏꯅ ꯀꯗꯥꯏ ꯌꯧꯗꯣꯏꯕ
ꯃꯅꯥ ꯑꯥ ꯁꯨꯝ ꯆꯠꯈ꯭ꯔꯒ ꯑꯥ ꯌꯧꯗꯣꯏꯕ ꯑꯗꯨꯗꯨꯒꯤ
ꯎꯝ ꯍꯣꯏ ꯂꯝꯕꯤ ꯊꯣꯛꯄꯒꯤ ꯅꯪ ꯑꯗꯨ ꯐꯔꯤꯅꯤ ꯅꯠꯇ꯭ꯔꯗꯤ ꯅꯪꯖꯨ ꯍꯟꯕꯗ ꯊꯦꯡꯗꯣꯏꯅꯦ ꯍꯥꯏꯕ ꯂꯥꯏꯟꯗ ꯆꯠꯇꯥꯔꯗꯤꯀꯣ꯫
ꯍꯣꯢ ꯑꯗꯨꯅꯦ
ꯑꯗꯨꯅꯦ ꯑꯩꯈꯣꯏ ꯑꯩꯈꯣꯏ ꯏꯇꯩꯃꯅ ꯃꯔꯣꯜ ꯑꯃ ꯃꯥ ꯑꯗꯨꯛ ꯌꯥꯝ ꯊꯦꯡꯅ ꯆꯠꯂꯤꯗꯨꯕꯨ ꯁꯤꯗ ꯀꯣꯛ ꯆꯪꯉꯛꯀꯦ ꯍꯥꯏꯗꯤ ꯀꯩꯗꯧꯕꯒꯤ ꯑꯃꯨꯛ ꯍꯥꯏꯗꯔꯤꯅꯣ ꯐꯔꯛ ꯇꯥꯅꯅꯕ ꯍꯥꯏꯅ ꯇꯧꯗꯅ꯫
ꯑꯩꯗꯣ ꯑꯩ ꯁꯨꯝ ꯄꯊꯥꯞꯝꯗꯣ ꯈꯪꯉꯣꯏꯗꯕ ꯍꯥꯏꯇꯥꯔꯦ꯫ ꯍꯥꯏꯗꯤ ꯑꯍꯤꯡꯒꯨꯝꯕ ꯀꯩꯒꯨꯝꯕ ꯃꯤꯒꯤ ꯐꯃꯨꯡꯗ ꯁꯨꯝ ꯐꯃꯨꯡ ꯁꯤꯟꯅꯕꯩꯅꯤ ꯈꯪꯗꯦ ꯑꯃ ꯈꯪꯗꯦ ꯏꯁꯥꯗ ꯇꯨꯝꯁꯤꯠ ꯏꯐꯥ ꯐꯥꯗꯕꯒꯨꯝ ꯀꯩꯒꯨꯝ ꯇꯧ ꯉꯁꯥꯢ ꯍꯧꯒꯠꯄꯥ ꯀꯥꯟꯗ ꯌꯥꯝ ꯅꯨꯡꯉꯥꯏꯇꯕꯗꯣ ꯑꯗꯨꯃꯥꯏꯅ ꯇꯧꯕ ꯀꯦ ꯗꯨ ꯑꯁ ꯂꯩꯔꯔꯣꯏꯒꯦꯗ ꯑꯗꯩ ꯌꯨꯝꯗ ꯊꯦꯡꯅ ꯊꯦꯡꯅ ꯑꯗꯨꯝ ꯌꯧꯔꯒꯦꯗ ꯑꯗꯨꯝ ꯄꯣꯊꯥꯗꯕ ꯍꯌꯦꯡꯁꯨ ꯂꯥꯛꯇꯧ ꯂꯩꯇ꯭ꯔꯕꯅꯤꯅ ꯄꯣꯊꯥꯔ ꯂꯩꯔꯒꯦ ꯑꯗꯨꯃꯥꯏꯅ ꯇꯧꯔꯒ ꯂꯩꯕꯒꯤ ꯋꯥꯅꯦꯕꯀꯣ ꯑꯗꯨꯗꯨꯒꯤꯅꯤ꯫
ꯍꯣꯏ ꯑꯗꯨꯕꯨꯗꯤ ꯐꯃꯨꯡ ꯍꯣꯡꯕꯁꯦ ꯑꯗꯨꯝ ꯀꯩ ꯍꯥꯏꯅꯤ ꯅꯨꯡꯇꯤꯒꯤ ꯁꯨꯝ ꯇꯨꯝꯒꯤ ꯃꯇꯨꯡ ꯅꯣꯡ ꯐꯥꯗꯣꯛꯇꯪ ꯂꯥꯛꯑꯒ ꯇꯨꯝꯕꯅꯤꯅꯅꯦ ꯇꯨꯝꯕꯗ ꯑꯗꯨꯝ ꯍꯩꯅꯗꯕꯅꯦꯕ ꯅꯪ ꯈꯛꯀꯤ ꯋꯥ ꯅꯇꯦ ꯁꯤꯗꯤ ꯃꯤ ꯈꯨꯗꯤꯡꯃꯛꯇ ꯂꯣꯏ ꯊꯣꯛꯄ ꯀꯩꯅꯣ ꯊꯧꯗꯣꯛ ꯍꯥꯏ ꯇꯥꯔꯦ ꯑꯗꯨꯒꯨꯝꯕ ꯑꯣꯏꯕꯅꯦꯕ ꯑꯗꯨꯅ ꯍꯩꯅꯗꯕꯒꯤꯅꯤ ꯁꯨꯝ ꯂꯩꯒꯗꯤ ꯐꯕ ꯍꯞꯇꯥꯃꯨꯛ ꯀꯩꯃꯨꯛ ꯂꯩꯁꯜꯂꯛꯑꯒꯗꯤ ꯑꯗꯨꯝ ꯍꯥꯟꯅ ꯐꯤꯕꯝꯗ ꯑꯗꯨꯝ ꯍꯩꯅꯒꯤꯅꯦꯕ꯫ ꯂꯩꯒꯗꯕꯩꯅꯦꯕ ꯑꯩꯈꯣꯏꯖꯨ ꯇꯧꯗꯣꯏꯅꯦ꯫
ꯑꯗꯨꯝ ꯍꯥꯏꯗꯤ ꯌꯥꯝ ꯅꯨꯡꯉꯥꯏꯕ ꯐꯃꯨꯡ ꯑꯣꯏꯔꯁꯨ ꯃꯟꯇ꯭ꯔꯤ ꯀꯩ ꯀꯩ ꯑꯣꯏꯔꯁꯨ ꯍꯥꯏꯗꯤ ꯃꯤ ꯏꯅꯥꯛ ꯀꯩꯔꯥ ꯐꯪꯕꯒꯤ ꯌꯥꯝ ꯅꯨꯡꯉꯥꯏꯕ ꯃꯣꯟ ꯃꯣꯟ ꯂꯥꯎꯕ ꯐꯃꯨꯡ ꯑꯣꯏꯇꯥꯔꯒꯁꯨ ꯏꯁꯥꯗ ꯃꯥ ꯑꯗꯨꯝ ꯀꯩꯁꯨ ꯌꯥꯝ ꯍꯩꯅꯕ ꯈꯣꯠꯄ ꯑꯣꯏꯗꯕꯗꯣ ꯑꯍꯥꯟꯕꯒꯤ ꯑꯗꯨꯝ ꯐꯃꯨꯡ ꯁꯤꯟꯅꯕꯒꯤ꯫ ꯇꯨꯝꯕ
ꯑꯗꯨꯅꯤ ꯃꯌꯥꯝ ꯂꯝ ꯇꯨ ꯀꯣꯏꯗꯅ ꯆꯠ ꯆꯠꯂꯨꯔꯒꯁꯨ ꯎꯝ ꯍꯜꯂꯛꯄꯗ ꯌꯨꯝꯗꯒꯤ ꯍꯦꯟꯕ ꯂꯩꯇꯦꯅ ꯃꯌꯥꯝꯅ ꯍꯥꯏꯅꯩꯗꯣ ꯑꯗꯨꯅ ꯌꯥꯝ ꯆꯨꯝꯒꯔꯖꯥꯠꯅꯤ ꯂꯥꯏꯔꯖꯔꯖꯨ ꯑꯩꯒꯤ ꯌꯨꯝꯁꯦ꯫ ꯁꯦꯒꯥꯏꯕꯗꯣ ꯑꯗꯨꯅ ꯍꯦꯟꯅ ꯅꯨꯡꯉꯥꯏꯖꯩ ꯂꯩꯕꯗꯅ ꯁꯤ ꯃꯤ ꯈꯨꯗꯤꯡꯃꯛꯀꯤꯅꯤꯗ꯫
ꯍꯣꯏ ꯑꯩꯈꯣꯏꯅ ꯑꯃꯨꯛ ꯑꯗ ꯆꯠꯄ ꯀꯥꯟꯗ ꯃꯄꯥꯟꯗ ꯑꯦꯛꯖꯥꯝ ꯊꯥ ꯆꯠꯄ ꯈꯣꯠꯄ ꯀꯥꯟꯗ ꯑꯗꯩ ꯑꯩꯈꯣꯏ ꯂꯩꯐꯝꯗ ꯑꯗꯨꯝ ꯐꯖꯅ ꯄꯤꯔꯤꯅꯦꯕꯀꯣ ꯑꯗꯨ ꯑꯣꯏ ꯇꯥꯔꯁꯨ ꯑꯦꯛꯖꯥꯝ ꯍꯌꯦꯡꯅꯦ ꯍꯥꯏꯕꯒꯤ ꯋꯥꯈꯜꯗ ꯋꯥꯕꯒꯤꯒ ꯑꯗꯩ ꯐꯃꯨꯡ ꯁꯤꯟꯅꯕꯒꯤꯒ ꯇꯨꯝꯕꯗ ꯑꯗꯨꯝ ꯌꯥꯗꯦ ꯑꯗꯨꯅ ꯑꯦꯛꯖꯥꯝ ꯊꯥꯕ ꯀꯥꯟꯗ ꯕꯔꯥ ꯄꯠꯄꯗꯣ ꯍꯧꯒꯠꯂꯁꯨ ꯏꯁꯥꯗ ꯈꯤꯗꯕꯗꯣ ꯈꯤꯡꯗꯕꯒꯤ ꯕꯔꯥ ꯄꯠꯂꯒ ꯏꯅꯔꯖꯤ ꯌꯥꯎꯗꯕꯒꯤ ꯑꯗꯨꯃꯥꯏꯅ ꯇꯧꯔꯒ ꯊꯥꯈꯤ ꯅꯨꯡꯉꯥꯏꯇꯦ꯫
ꯅꯣꯡ ꯆꯤꯡ ꯆꯨꯕꯗꯤ ꯆꯨꯗ꯭ꯔꯕ꯫
ꯆꯨꯗꯦ ꯂꯣ ꯊꯣꯡꯗꯧꯔꯕ ꯈꯡꯗꯦ ꯍꯥꯛꯊꯤ ꯈꯟꯕꯗ ꯈꯟꯕ ꯁꯤꯗꯣꯏꯔꯦ ꯉꯁꯤꯒꯤ꯫
ꯅꯣꯏ ꯍꯧꯖꯤꯛ ꯍꯟꯒꯤꯕꯗꯨ ꯒꯥꯔꯤ ꯑꯆꯧꯕꯗ ꯍꯜꯂꯤ ꯅꯠꯇ꯭ꯔꯣ꯫
ꯎꯝ ꯃꯥꯅꯤ ꯃꯥꯅꯤ ꯃꯥꯅꯤ ꯑꯄꯥꯒ꯫
ꯑꯣ ꯑꯗꯨꯗꯤ ꯂꯣꯛ ꯊꯣꯡꯅꯤꯡꯉꯥꯏ ꯃꯔꯝꯗꯤ ꯑꯣꯏꯗꯦꯗꯅ ꯒꯥꯔꯤ ꯃꯆꯥꯗꯨ ꯆꯠꯄ ꯑꯣꯏꯇꯥꯔꯗꯤ ꯅꯨꯡꯁꯤꯠꯅ ꯐꯨꯕꯒꯤ ꯊꯨꯡꯒꯅꯤ ꯍꯥꯏꯔꯗꯤ ꯐꯕ ꯑꯗꯨ ꯅꯠꯇꯃꯤꯅ ꯀꯩꯁꯨ ꯊꯨꯡꯉꯣꯏꯗ꯫
ꯍꯥꯛꯇꯤ ꯈꯪꯒꯦ ꯇꯧꯔꯒ ꯉꯝꯗ꯭ꯔꯦ ꯃꯤꯠ ꯅꯥꯀꯣꯛ ꯍꯥꯒꯖꯕꯤ ꯇꯧꯔꯦ꯫
ꯙꯁꯤꯡ ꯂꯨꯝꯕꯨ ꯂꯨꯝꯕꯨ ꯁꯥꯕꯗꯣ ꯈꯔꯛ ꯊꯛꯆꯜꯂꯨ꯫
ꯃꯥꯏ ꯃꯤꯠ ꯇꯣꯊꯣꯛꯎꯔ ꯇꯨꯝꯃꯗꯃꯦ ꯐꯩꯖꯨꯞ ꯆꯤꯡꯈꯠꯂꯒ꯫
ꯍꯣꯏ ꯅꯪꯅ ꯋꯥ ꯉꯥꯡꯛꯄꯗ ꯑꯩꯈꯣꯏꯒꯤ ꯅꯥꯇꯣꯟ ꯉꯪꯕꯒꯤ ꯃꯑꯣꯡꯗꯣ ꯑꯗꯨ ꯇꯧꯔꯛꯏ ꯂꯣꯛ ꯆꯦꯟꯕꯒꯤ ꯇꯥꯏꯞ ꯇꯧꯕꯗꯣ꯫ ꯎꯝ ꯅꯥꯇꯣꯟꯗꯨ ꯈ꯭ꯔ ꯀꯥꯝꯊꯣꯛꯑꯣ꯫
ꯈꯪꯗꯦꯗ ꯅꯥꯇꯣꯟꯖ ꯂꯣꯛ ꯇꯧꯗꯣꯏꯔꯕꯣ ꯀꯩꯅꯣ ꯑꯁ ꯋꯥꯔꯦ꯫
ꯅꯪꯅ ꯂꯣꯛ ꯊꯨꯡꯗꯣꯏꯅꯦ ꯍꯥꯏꯔꯒ ꯑꯃꯨꯛ ꯈꯥꯃꯦꯟ ꯑꯁꯤꯟꯕ ꯑꯃꯨꯛ ꯆꯥꯥꯁꯤꯜꯂꯨꯔꯕꯕ꯫
ꯇꯨꯡꯗ ꯆꯥꯛ ꯊꯣꯛꯗ ꯇꯥꯔꯗꯤ ꯑꯩꯕꯨ ꯑꯃꯨꯛ ꯀꯩ ꯆꯥꯎ ꯍꯥꯏꯅꯣ꯫
ꯎꯝ ꯅꯪ ꯂꯣꯛ ꯊꯨꯡꯗꯣꯏꯔꯦꯅ ꯈꯪꯖꯔꯒꯗꯤ ꯆꯥꯔꯝꯗꯕꯅ ꯐꯩꯗꯅ꯫
ꯂꯣꯛ ꯊꯨꯡꯗꯣꯏ ꯀꯣ ꯍꯧꯖꯤꯛ ꯈꯛꯇꯅꯤ ꯇꯧꯔꯛꯏꯁꯦ ꯉꯁꯥꯏ ꯀꯩꯀꯩ ꯇꯧꯔꯝꯗꯕꯅꯦ ꯅꯥꯇꯣꯟꯖꯦ ꯖꯠ ꯂꯥꯎ ꯐꯨꯡꯒꯠꯂꯛꯄꯒꯤ ꯋꯥꯅꯤꯗ꯫
ꯎꯝ꯫ ꯃꯥꯏ ꯐꯖꯔꯝꯅꯤꯗ ꯏꯁꯤꯡ ꯑꯁꯥꯕ ꯈꯔ ꯊꯛ ꯆꯠꯂꯣ ꯂꯨꯝꯕꯨ ꯂꯨꯝꯕꯨ ꯁꯥꯕꯗꯣ ꯑꯗꯨ ꯃꯥꯏ ꯐꯖꯈꯤꯅꯤꯗ ꯀꯁꯨ ꯇꯧꯔꯣꯢ꯫
ꯅꯪ ꯉꯁꯥꯏ ꯅꯣꯏꯒꯤ ꯀꯩꯅꯣ ꯎꯝ ꯅꯣꯏ ꯃꯤ ꯉꯥꯏꯅꯕꯒꯤ ꯇꯧꯕꯗꯨꯗ ꯃꯣꯏ ꯑꯏꯤꯡꯕ ꯃꯌꯥꯝ ꯃꯣꯏ ꯑꯦꯁꯤ ꯊꯥꯔꯒ ꯂꯩ ꯍꯥꯏꯕꯗꯨ ꯇꯧ ꯌꯝꯒꯅꯤ
ꯍꯣꯏ ꯑꯗꯨꯏ ꯑꯗꯨꯗꯤ ꯑꯩꯃ ꯂꯩꯁꯤꯜ
ꯑꯗꯨ ꯅꯅ ꯃꯤꯅꯤꯠ ꯃꯉꯥ ꯇꯔꯥꯗꯨꯝ ꯂꯩꯔꯨꯕ ꯅꯠꯇꯦꯕ ꯄꯨꯡ ꯃꯔꯤ ꯃꯉꯥ ꯍꯦꯟꯅ ꯂꯩꯁꯜꯂꯛꯑꯕꯅꯤꯅ ꯑꯗꯨꯒꯤ ꯁꯤꯒꯤ ꯀꯩꯅꯣ ꯇꯧꯕꯁꯦ ꯆꯥꯟꯅꯗꯕ ꯃꯤꯗꯗꯤ ꯂꯣꯛ ꯊꯨꯡꯕꯅꯦꯕ ꯑꯩꯈꯣꯏꯁꯨ ꯑꯩꯈꯣꯏ ꯃꯥꯗ ꯑꯗꯨꯃꯥꯏꯅ ꯒꯥꯔꯤꯗꯒ ꯊꯥꯕꯗꯣ ꯏꯪꯅꯅꯕꯅꯤꯅ ꯑꯩꯈꯣꯏꯅꯗꯤ ꯃꯣꯏ ꯅꯨꯡꯉꯥꯏꯅꯕꯅꯤꯅ ꯄꯨꯕꯤꯕꯁꯦ ꯃꯥꯁꯨ ꯌꯥꯗꯦꯕ ꯃꯁꯥꯇ ꯅꯨꯡꯉꯥꯏꯇꯦ ꯑꯗꯨꯃꯥꯏꯅ ꯃꯄꯥꯝꯗ ꯆꯠꯄꯗ ꯅꯣꯡꯃ ꯑꯃꯁꯨ ꯑꯗꯨꯃꯥꯏꯅ ꯁꯤ ꯊꯥꯔ ꯄꯨꯕꯤꯔꯨꯕꯒꯤ ꯍꯜꯂꯛꯑꯒ ꯅꯥꯏꯌꯦꯕ ꯆꯥꯅꯗꯕ ꯃꯤꯉꯣꯟꯗꯗꯤ ꯍꯩꯅꯗꯕ ꯃꯤꯉꯣꯟꯗꯗꯤ ꯎꯝ ꯑꯗꯨꯝ ꯆꯥꯅꯗꯕꯖꯥꯠꯅꯤꯗ ꯑꯩꯈꯣꯏꯗꯤ ꯑꯗꯨꯏꯒ ꯍꯥꯏꯗꯤ ꯀꯩꯁꯨꯛ ꯇꯧꯗꯦ
ꯅꯣꯏꯒꯤ ꯑꯩꯈꯣꯏ ꯍꯟꯊꯕ ꯌꯥꯕꯅꯦ
ꯎꯝ
ꯅꯥꯇꯣꯝꯁꯦ ꯁꯨꯞꯇ ꯐꯨꯡꯒꯠꯂ ꯌꯥꯗ꯭ꯔꯦ ꯍꯧꯖꯤꯛ ꯀꯣꯛ ꯆꯤꯛꯄ ꯇꯧꯕ ꯌꯥꯎꯔꯦ ꯇꯨꯝꯊꯣꯛꯑꯣꯗꯨꯗꯤ ꯃꯥꯏ ꯃꯤꯠ ꯇꯥꯊꯣꯛꯎꯔꯒ ꯑꯗꯨꯝ ꯇꯨꯝꯈ꯭ꯔꯅꯤ ꯉꯁꯤꯗꯤ ꯋꯥꯁꯨ ꯋꯥꯔꯦ ꯍꯛꯆꯥꯡꯁꯦ ꯍꯌꯦꯡ ꯌꯥꯎꯕ ꯉꯝꯗ꯭ꯔꯣꯏ ꯉꯝꯃꯣꯏꯗꯕ ꯈꯪꯗꯦ
ꯀꯩꯁ ꯇꯧꯔꯣꯏꯗ ꯃꯥꯏ ꯐꯖꯅꯤ ꯁꯤꯡꯃꯆꯦꯠ ꯑꯃ ꯎꯪ ꯃꯨ ꯒꯠꯇꯦ ꯍꯤꯞꯀꯦ ꯍꯤꯞꯄꯣ
ꯎꯝ
ꯁꯤꯡꯁꯦ ꯑꯗꯨꯝ ꯂꯣꯛ ꯀꯩꯀꯥ ꯊꯣꯡꯕꯗꯗꯤ ꯑꯗꯨꯝ ꯎꯝꯅꯕꯅꯦ ꯍꯥꯏꯐꯦꯠ ꯀꯕꯛ ꯁꯥꯕꯀ ꯂꯧꯊꯣꯛꯑꯒꯀꯣ ꯑꯗꯨ ꯎꯝꯅꯕꯅꯦꯕ ꯅꯠꯇ꯭ꯔꯒꯁꯨ ꯁꯤꯡꯗꯣ ꯆꯥ ꯑꯣꯏꯅ ꯂꯣꯜꯂꯒ ꯑꯗꯨꯝ ꯊꯛꯑꯁꯨ ꯌꯥꯏ
ꯍꯣꯏ ꯍꯣꯏ ꯑꯗꯨ ꯂꯩꯔꯣ ꯂꯩꯔꯣ ꯑꯩ ꯊꯝꯒꯦꯀꯣ ꯍꯌꯦꯡ ꯑꯃꯨꯛ ꯁꯥꯟꯟꯅꯔꯁꯦ
ꯍꯣꯏ ꯍꯣꯏ ꯅꯪ ꯅꯁꯥꯥꯁꯨ ꯅꯨꯡꯉꯥꯏꯇ꯭ꯔꯦ ꯍꯥꯏꯕꯅꯤ ꯅ ꯄꯣꯊꯥꯔꯣ ꯄꯣꯊꯥꯔꯣ ꯊꯝꯃꯦ ꯊꯝꯃꯦ
ꯑ